ꯑꯕꯣ
ꯐꯖꯅ ꯇꯥꯏ ꯍꯣꯏ
ꯑꯩꯒꯤ ꯅꯨꯡꯁꯤꯔꯕꯤ ꯏꯃꯥꯟꯅꯕꯤ ꯅꯪꯒꯤ ꯈꯣꯟꯖꯦꯜꯁꯦ ꯌꯥꯝ ꯇꯞꯅ ꯇꯥꯏꯌꯦ
ꯑꯩ ꯅꯪ ꯈꯣꯟꯖꯦꯜꯁꯦ ꯐꯖꯅ ꯇꯥꯏꯌꯦ ꯐꯖꯅ ꯇꯥꯗꯕ꯭ꯔꯣ ꯑꯩꯒꯤꯁꯦ
ꯇꯥꯔꯦ ꯇꯥꯥꯔꯦ ꯅꯪ ꯑꯩꯒꯤ ꯑꯇꯣꯞꯄ ꯃꯈꯣꯟꯜ ꯇꯥꯕ꯭ꯔꯥ
ꯀꯩꯅꯣꯝꯃ ꯕꯦꯛꯒ꯭ꯔꯥꯎꯟꯗ ꯀꯩꯅꯣꯝꯃ ꯇꯥꯒꯨꯝ ꯇꯧꯋꯦ ꯑꯗꯣ ꯀꯔꯤꯝꯗꯤ ꯀꯥꯏꯗꯦꯗ
ꯑ‌ꯣ
ꯃꯅꯤꯡꯗ ꯀꯩꯅꯣꯝꯃ
ꯑꯍꯣꯕꯤꯗꯣ ꯍꯨꯝꯅꯤꯌꯦ ꯅꯨꯡꯁꯤꯠ ꯄꯥꯟꯕꯤꯗꯣ
ꯑꯣ ꯑꯣ ꯑꯣ ꯑꯣ ꯑꯣ ꯑꯗꯨ ꯀꯩꯝ ꯀꯥꯏꯗꯦ ꯐꯖꯅ ꯌꯥꯝ ꯀꯟꯅ ꯇꯥꯕꯗꯤ ꯅꯠꯇꯦ
ꯃꯨꯊꯠꯈ꯭ꯔꯦ ꯑꯩꯅ
ꯑꯣ ꯑꯣ
ꯑꯗꯣ ꯑꯩꯅ ꯑꯣ ꯆꯥꯛ ꯆꯥꯔꯦ ꯑꯁ ꯈꯨꯍꯥꯎꯇ ꯑꯃ ꯂꯩꯇ꯭ꯔꯦ ꯉꯁꯤꯗꯤ
ꯑꯣ ꯑꯁ ꯂꯣꯏꯔꯦ ꯀꯩ ꯆꯥꯔꯒꯦ ꯀꯩ ꯃꯊꯦꯜꯗ ꯑꯣꯏꯅ ꯍꯣꯠꯅꯕꯤꯔꯒꯦ ꯍꯥꯏꯔꯤꯁꯤꯕꯣ
ꯆꯥꯅꯤꯡꯗ ꯆꯥꯅꯤꯡꯗ ꯆꯥꯏꯅꯦꯩ ꯆꯦꯡꯌꯦꯟꯗꯨꯒꯅꯦ ꯍꯋꯥꯏ ꯊꯣꯡꯕ ꯃꯍꯤ ꯑꯔꯥꯡꯕꯒ ꯄꯨꯔꯥ ꯀꯩꯁꯨꯝ ꯁꯪꯗ ꯂꯩꯕ ꯃꯤꯅ ꯆꯥꯕꯗꯣ ꯑꯗꯨꯒ ꯆꯞ ꯃꯥꯟꯅꯔꯦ ꯉꯁꯤꯁꯦ
ꯑꯣ ꯑꯣ ꯑꯁ ꯂꯣꯏꯔꯦꯍꯦ ꯅꯣꯡꯃ ꯅꯣꯡꯃꯒꯤ ꯍꯥꯏꯕꯗꯨꯅꯤ ꯀꯔꯤꯝ ꯀꯥꯏꯗꯦ ꯀꯩꯅꯣ
ꯕꯦꯃꯥ ꯅꯨꯡꯇꯤꯒꯤꯅ ꯁꯨꯃꯥꯏꯅ ꯆꯁꯤꯜꯂꯛꯄꯁꯤꯗ ꯂꯣꯏꯔꯦ ꯍꯛꯆꯥꯡꯁꯦ ꯁꯔꯨꯛ ꯄꯣꯂꯥꯡ ꯑꯣꯟꯈꯤꯗꯣꯏ ꯅꯈꯠꯄ ꯉꯝꯗ꯭ꯔꯦ
ꯅꯣꯏꯗꯤ ꯌꯨꯝꯗ ꯂꯩꯕꯅꯦ ꯑꯍꯥꯎ ꯍꯥꯎ ꯆꯥꯔꯕꯅꯤꯅꯦ
ꯉꯁꯤꯗꯤ ꯀꯥꯡꯉꯧ ꯑꯃ ꯆꯥꯔꯦ ꯉꯥ ꯑꯌꯥꯏꯕ ꯀꯥꯡꯁꯣꯏ ꯑꯃ ꯆꯥꯔ
ꯀꯩꯅꯅꯦ ꯆꯥꯛ ꯌꯥꯝ ꯉꯜꯂꯤꯅ
ꯉꯜꯂꯦ ꯑꯥ ꯂꯥꯝꯕꯅ ꯁꯠ ꯁꯠ ꯊꯣꯡꯉꯒ ꯊꯨꯅ ꯆꯥꯊꯣꯛꯑꯦ
ꯎꯝ ꯀꯩꯅꯣ ꯇꯧꯋꯦ ꯍꯋꯥꯏꯖꯥꯔ ꯄꯤꯔꯛꯑꯦꯕ ꯑꯩꯈꯣꯏ ꯏꯃꯥꯟꯅꯕꯤ ꯑꯃ ꯑꯩꯒꯤ ꯂꯩꯕ ꯀꯥꯗꯨꯒꯤ ꯅꯥꯀꯟꯗ ꯂꯩꯕ ꯅꯨꯄꯤꯗꯣ
ꯑꯥ
ꯑꯗꯨꯗꯨꯅꯅꯦ ꯍꯋꯥꯏꯖꯥꯔꯒ ꯎ ꯃꯣꯔꯣꯛꯀ ꯃꯦꯠꯄ ꯄꯤꯔꯛꯑꯦ ꯑꯗꯨꯗꯨꯒ ꯆꯥꯔ ꯅꯥꯀꯨꯞꯄꯤ ꯃꯔꯥꯗꯣ ꯈꯪꯕ꯭ꯔꯥ
ꯈꯪꯉꯤ ꯈꯪꯉꯤ ꯌꯥꯝꯗꯤꯤ ꯍꯥꯎꯕꯅꯤ
ꯍꯣꯏ ꯑꯗꯨꯗꯨꯁꯨ ꯈꯔ ꯁꯣꯏꯖꯜꯂ ꯍꯥꯞꯄꯦ
ꯎꯝ
ꯑꯗꯨꯗꯨꯒ ꯆꯥꯔꯦ ꯑꯩꯅ ꯀꯣꯂꯝꯅꯤꯁꯦ ꯂꯩꯅꯤꯡꯕ ꯀꯣꯂꯝꯅꯤꯁꯦ ꯂꯩꯕꯁꯦ ꯑꯃ ꯍꯛꯆꯥꯡꯁ ꯌꯥꯝ ꯁꯦꯡꯇꯣꯛꯍꯜꯂꯦꯕ ꯍꯥꯏꯗꯤ ꯈꯣꯡ ꯍꯥꯝꯕ ꯌꯥꯗꯕꯒꯨꯝꯕꯁꯦ ꯀꯣꯂꯝꯅꯤꯒꯨꯝꯕ ꯂꯐꯨ ꯊꯔꯣꯒꯨꯝꯕ ꯂꯐꯨꯒꯨꯝꯕ ꯆꯥꯛꯁꯦ ꯌꯥꯝ ꯐꯕꯅꯦꯕ
ꯑꯦ ꯆꯨꯝꯃꯤ ꯅꯪ ꯍꯥꯏꯗꯣ
ꯑꯗꯨꯅꯦ ꯀꯣꯂꯝꯅꯤꯁꯦ ꯉꯔꯥꯡꯗꯤ ꯀꯩꯊꯦꯜꯗ ꯌꯥꯝ ꯊꯣꯛꯍꯧꯋꯦ ꯑꯗꯨꯗꯨꯒ ꯀꯩꯅꯣ ꯇꯧꯔꯕ ꯑꯩꯗꯣ ꯂꯩꯕꯗꯣ ꯌꯥꯝ ꯃꯁꯛ ꯐꯖꯃꯜꯂꯗꯤ ꯂꯩꯕ ꯇꯜꯂꯦ ꯍꯥꯏꯕ ꯃꯐꯝꯗꯣ ꯌꯥꯝꯅ ꯑꯃꯣꯠꯄ ꯃꯐꯝꯗꯗꯨꯁꯨ ꯄꯨꯛꯥꯎꯗꯍꯧꯤꯗꯅ ꯃꯣꯏꯗꯤ
ꯃꯥꯅꯦ ꯃꯥꯅꯦ ꯑ ꯃꯥꯅꯦ ꯃꯥꯅꯦ
ꯑꯗꯨꯒꯤꯅꯦ
ꯃꯣꯠꯂꯁꯨ ꯍꯥꯔꯕꯨ ꯂꯩꯍꯥꯎꯕꯨ ꯐꯔꯗꯤ ꯑꯗꯨꯝ ꯐꯖꯕꯖꯥꯠꯅꯤ ꯃꯣꯏꯁꯦ
ꯍꯣꯏ ꯑꯗꯨ ꯇꯔꯁꯨ ꯑꯃ ꯄꯥꯊꯤ ꯀꯣꯝꯊꯤꯗ ꯌꯥꯝ ꯍꯧꯋꯦꯕ ꯀꯣꯠꯂꯝꯅꯤꯒꯨꯝꯕꯁꯤꯗꯤ ꯑꯗꯨꯏ ꯑꯩꯅ ꯇꯟꯕ
ꯑꯣ
ꯑꯗꯣ ꯑꯩ ꯅꯉꯣꯟꯗ ꯀꯩꯅꯣꯝ ꯍꯪꯒꯦ ꯇꯧꯔꯝꯕꯅꯦ ꯅꯣꯏ ꯒꯤ ꯂꯨꯍꯣꯡꯕꯒꯤ ꯃꯇꯥꯡꯗ ꯍꯥꯏꯐꯦꯠꯇꯪ ꯍꯥꯏꯔꯛꯑꯣ ꯅꯨꯃꯤꯠ ꯀꯌꯥꯅꯤ ꯆꯪꯉꯤ ꯀꯩꯗꯒꯤ ꯍꯧꯏꯤ ꯑꯩꯈꯣꯏꯒꯤꯗꯤ ꯆꯦꯟꯕ ꯍꯥꯏꯅꯁꯨ ꯑꯃ ꯂꯩꯗꯅ ꯅꯣꯏꯗꯤ ꯂꯩꯇꯗꯥꯏꯅꯦ ꯑꯗꯨꯗꯣ
ꯑꯥ ꯑꯥ ꯃꯗꯨꯏꯗꯣ ꯃꯇꯥꯡ ꯃꯇꯥꯡꯅꯦ ꯗꯕ ꯑꯩꯈꯣꯏꯁꯦ
ꯑꯥ
ꯎꯝ ꯀꯩ ꯍꯥꯏꯅꯤ ꯊꯥꯏꯅꯒꯤ ꯏꯄꯥ ꯏꯄꯨꯒꯤ ꯍꯥꯛꯇꯛꯇꯒꯤ ꯍꯥꯏꯔꯛꯑꯗꯤ ꯃꯥꯏ ꯑꯩꯈꯣꯏ ꯂꯨꯍꯣꯡꯕ ꯇꯥꯡꯁꯦ ꯌꯥꯝꯅ ꯂꯨꯋꯦꯕꯀꯣ ꯑꯗꯣ ꯈꯔꯅꯗꯤ ꯀꯩ ꯍꯥꯏꯅꯤ ꯐꯖꯅ ꯂꯨꯍꯣꯡꯒꯦ ꯍꯥꯏꯔꯗꯤ ꯃꯇꯝ ꯌꯥꯝ ꯆꯪꯉꯤ ꯑꯗꯨꯒ ꯁꯦꯟ ꯌꯥꯝ ꯆꯪꯉꯤ ꯍꯥꯏꯇꯥꯔꯦ ꯑꯗꯨꯒ ꯍꯧꯖꯤꯛꯀꯤ ꯆꯦꯟ ꯆꯣꯡꯕꯒꯤꯁꯦ ꯆꯦꯟꯕ ꯑꯗꯨꯗꯥ ꯇꯧꯕꯒꯤꯁꯤꯗꯤ ꯀꯩ ꯍꯥꯏꯅꯤ ꯋꯥ ꯂꯣꯏꯁꯤꯟꯅꯕ ꯑꯗꯨꯒꯨꯝꯕ ꯂꯩꯌꯦꯕꯀꯣ ꯑꯩꯈꯣꯏꯒꯤ ꯂꯨꯍꯣꯡꯕꯩ ꯊꯥꯏꯅꯒꯤ ꯆꯠꯅꯔꯝꯕꯤ ꯂꯨꯍꯣꯡꯕꯁꯦ ꯍꯧꯖꯤꯛ ꯍꯧꯖꯤꯛꯀꯤ ꯃꯇꯝꯁꯤꯗ ꯑ ꯀꯩ ꯍꯥꯏꯅꯤ ꯇꯧꯒꯦ ꯍꯥꯏꯅ ꯈꯜꯂꯗꯤ ꯁꯦꯟ ꯌꯥꯝꯅ ꯆꯪꯕ ꯍꯥꯏꯇꯥꯔꯦ ꯑꯗꯨꯅ ꯑꯅꯝꯕꯅꯗꯤ ꯇꯧꯕ ꯃꯄꯨꯡ ꯐꯥꯅ ꯇꯧꯕ ꯉꯝꯗꯦꯕꯀꯣ ꯑꯗꯣ ꯊꯥꯏꯅ ꯇꯧꯅꯔꯤꯕꯁꯤꯅ ꯍꯧꯖꯤꯛꯀꯤ ꯑꯣ ꯃꯤ ꯅꯨꯄꯥ ꯑꯃꯒ ꯅꯨꯄꯤ ꯑꯃꯈꯛ ꯅꯨꯡꯁꯤꯅꯔꯦ ꯈꯜꯂꯁꯤꯅꯦꯀꯣ ꯃꯣꯏꯅ ꯇꯧꯗꯣꯏꯁꯦ ꯀꯩ ꯍꯥꯏꯅꯤ ꯃꯣꯏ ꯅꯨꯡꯁꯤꯅꯔꯦ ꯑꯗꯨꯒ ꯃꯃꯥ ꯃꯄꯥ ꯃꯃꯥ ꯃꯄꯥ ꯅꯨꯄꯤꯗꯨꯒꯤ ꯃꯃꯥ ꯃꯄꯥꯗꯨꯒ ꯅꯨꯄꯥꯗꯨꯒꯤ ꯃꯃꯥ ꯃꯄꯥꯗꯨꯒ ꯑ ꯀꯩ ꯍꯥꯏꯅꯤ ꯈꯪꯅꯕ ꯍꯥꯏꯕꯁꯦ ꯌꯥꯅꯕ ꯍꯥꯏꯕꯁꯦ ꯂꯩꯗꯣꯏꯅꯦꯕ ꯌꯥꯅꯗ꯭ꯔꯒꯗꯤ ꯍ ꯍꯕ ꯌꯥꯗꯕꯗꯀꯣ ꯑꯗꯨꯅ ꯅꯨꯄꯥ ꯃꯌꯨꯝꯁꯤꯅ ꯅꯨꯄꯤ ꯃꯌꯨꯝꯁꯤꯗ ꯂꯥꯛꯂꯒ ꯍꯪꯗꯣꯏꯕ ꯃꯥꯏ ꯅꯣꯏ ꯅꯆꯥꯅꯨꯄꯤꯗꯣ ꯑꯩꯈꯣꯏꯒꯤ ꯏꯃꯧ ꯑꯣꯏꯖꯔꯒꯦ ꯍꯥꯏꯅꯀꯣ ꯑꯗꯨꯗꯩꯗꯤ ꯅꯨꯄꯤ ꯅꯨꯄꯤꯒꯤ ꯏꯃꯨꯡꯁꯤꯅ ꯍꯦꯛ ꯌꯥꯔꯦꯕ ꯈꯨꯝꯔꯗꯤ ꯃꯣꯏ ꯊꯧꯔꯥꯡꯁꯦ ꯃꯊꯪ ꯃꯊꯪ ꯁꯤꯜꯂꯛꯑꯗꯣꯏꯅꯦꯕ ꯁꯤꯒꯤ ꯁꯤꯜꯂꯛꯄꯁꯦ ꯊꯥ ꯑꯃꯃꯨꯛ ꯆꯪꯉꯦ ꯍꯥꯏꯕ ꯇꯥꯔꯦ ꯚꯥꯏ ꯑꯗꯨꯗ ꯀꯩ ꯇꯧꯒꯦ ꯍꯥꯏ ꯀꯥꯟꯗ ꯑ ꯅꯨꯄꯥꯒꯤ ꯃꯌꯨꯝꯁꯤꯅꯗꯤ ꯁꯦꯟꯕꯨꯗꯤ ꯍꯦꯟꯅ ꯇꯤꯡꯉꯅꯤ ꯁꯤ ꯃꯇꯥꯡꯁꯤꯗꯗꯤ ꯍꯥꯏꯗꯤ ꯅꯨꯄꯤꯒꯤ ꯃꯕꯨꯡ ꯃꯧꯄ꯭ꯋꯥ ꯃꯆꯟꯅꯨꯄꯤ ꯑꯗꯨꯒꯨꯝꯕꯅꯦ ꯑꯗꯨꯒ ꯃꯣꯏ ꯅꯨꯄꯤꯔꯣꯝꯒꯤ ꯏꯃꯨꯡꯈꯛꯏꯁꯦ ꯑꯍꯟ ꯈꯛꯏꯁꯦ ꯅꯨꯄꯥꯒꯤ ꯏꯃꯨꯡꯁꯤꯗ ꯂꯣꯏꯅ ꯁꯨꯅꯕ ꯐꯤ ꯐꯅꯦꯛ ꯈꯪꯗꯦ ꯑꯗꯨꯒ ꯑ ꯁꯥ ꯈꯪꯗꯦꯀꯣ ꯂꯣꯏꯅ ꯑꯃꯃꯝ ꯂꯣꯏꯅ ꯌꯧꯍꯟꯗꯣꯏꯅꯦꯕ ꯑꯗꯨꯗꯩꯗꯤ ꯑꯗꯨ ꯑꯗꯨ ꯌꯧꯍꯜꯂꯅꯤ ꯑꯗꯨꯗꯩꯗ ꯍꯧꯖꯤꯛꯀꯤ ꯂꯨꯍꯣꯡꯕ ꯅꯨꯃꯤꯠꯇꯣ ꯑꯗꯨꯗ ꯀꯩ ꯍꯥꯏꯅꯤ ꯑ ꯈꯨꯟ ꯍꯥꯏ ꯇꯔꯦꯅꯦ ꯈꯨꯟꯁꯦ ꯈꯨꯟ ꯂꯣꯏꯅꯃꯛꯁꯦ ꯇꯧꯗꯣꯏꯅꯦ ꯑꯗꯨꯒ ꯑꯍꯜ ꯂꯃꯟꯁꯤꯡꯅ ꯕꯣꯔ ꯄꯤꯕꯗꯣ ꯇꯧꯗꯣꯏꯅꯦꯕꯀꯣ ꯃꯕꯥꯅꯤꯒꯤꯁꯦ ꯑꯗꯨꯗꯩꯗꯤ ꯎꯝ ꯑꯗꯨ ꯑ ꯅꯨꯄꯤ ꯅꯨꯄꯤ ꯃꯌꯨꯝꯗ ꯅꯨꯄꯥ ꯃꯌꯨꯝꯁꯤꯡꯁꯤꯅ ꯂꯥꯛꯑꯒ ꯇꯧꯗꯣꯏꯅꯦꯕ ꯄꯣꯠꯆ ꯆꯩꯁꯤꯡꯗ ꯂꯣꯏꯅ ꯄꯨꯔꯛꯑꯒ ꯑꯗꯨꯗꯩꯗꯤ ꯀꯩ ꯍꯥꯏꯅꯤ ꯅꯨꯄꯤ ꯃꯌꯨꯝꯁꯤꯅ ꯑꯃꯨꯛ ꯍꯧꯖꯤꯛꯀꯤ ꯅꯨꯄꯤ ꯃꯌꯨꯝꯁꯤꯅ ꯅꯨꯄꯥ ꯃꯌꯨꯝꯁꯤꯗ ꯃꯆꯥꯅꯨꯄꯤ ꯁꯤꯟꯅꯕꯁꯦ ꯑꯃꯨꯛꯀ ꯀꯩ ꯇꯧꯒꯦ ꯍꯥꯏ ꯀꯥꯟꯗ ꯃꯣꯏꯁꯤꯅ ꯑꯃꯨꯛ ꯃꯣꯏꯁꯤꯅ ꯄꯣꯠ ꯆꯩꯩ ꯍꯥꯏꯔꯗꯤ ꯑꯗꯨꯝ ꯃꯅꯥ ꯃꯁꯤꯡ ꯂꯩꯗꯅꯀꯣ꯫ ꯈꯔ ꯄꯤꯛꯇꯛꯅ ꯍꯥꯏꯇꯥꯔꯦ ꯃꯣꯏꯅ ꯑꯗꯨꯝ ꯀꯩꯅꯣ ꯇꯧꯕ ꯑꯣꯟꯅꯕ ꯍꯥꯏꯇꯥꯔꯦ ꯑꯗꯨꯒ ꯌꯦꯟꯁꯦ ꯌꯦꯟ ꯀꯥꯎꯅ ꯌꯦꯟ ꯈꯥꯡꯉꯤꯗꯅꯀꯣ ꯚꯥꯏ꯫ ꯑꯗꯨꯒꯨꯝꯕꯁꯦ ꯄꯤꯅꯩꯌꯦꯕ ꯑꯥ ꯄꯤꯅꯩꯕ ꯅꯨꯄꯤ ꯃꯌꯨꯝꯅ ꯅꯨꯄꯥ ꯃꯌꯨꯝꯁꯤꯗ ꯑꯗꯨꯒꯗꯤ ꯍꯧꯖꯤꯛꯀꯤ ꯉꯁꯥꯏ ꯑꯩ ꯀꯩꯅꯣ ꯋꯥꯏꯍꯧꯕ ꯑꯃ ꯂꯩꯔꯦ ꯅꯨꯄꯥ ꯃꯌꯨꯝꯁꯤꯅ ꯅꯨꯄꯤ ꯃꯌꯨꯝ ꯗ ꯍꯪꯕꯗꯣ ꯍꯪꯕ ꯂꯥꯛꯄꯗꯣ ꯃꯣꯏ ꯃꯆꯥꯅꯨꯄꯤ ꯍꯪꯕ ꯂꯥꯛꯄꯗꯣ ꯑꯗꯨꯒꯤ ꯅꯨꯄꯤꯗꯣ ꯃꯣꯏ ꯃꯃꯥ ꯑꯣꯏꯖꯔꯒꯦꯅ ꯍꯪꯕ ꯂꯥꯛꯄꯗꯣ ꯑꯣꯛ ꯑꯃꯁꯦ ꯄꯨꯗꯕ ꯁꯨꯡꯌꯥ ꯌꯥꯗꯦꯕꯀꯣ꯫ ꯑꯣꯛ ꯑꯃ ꯑ ꯑꯣꯛ ꯑꯃ ꯄꯨꯔꯒ ꯂꯥꯛꯇꯣꯏꯅꯦꯕ ꯑꯗꯨꯗꯩꯗꯤ꯫
ꯌꯥꯝ ꯐꯖꯩꯅꯦ ꯃꯆꯥ ꯑꯣꯏꯔꯁꯨ ꯌꯕ꯭ꯔꯣ꯫
ꯃꯆꯥ ꯃꯆꯥꯁꯦ ꯌꯥꯗꯦ ꯑꯆꯧꯕ ꯍꯥꯏꯇꯥꯔꯦ꯫ ꯑꯥ ꯑꯗꯨꯒ ꯃꯣꯏ꯫ ꯍꯧꯖꯤꯛꯀꯤ ꯃꯣꯏ ꯂꯨꯍꯣꯡ ꯈꯣꯡꯗꯣꯡꯕꯁꯦ ꯑꯗꯨꯝ ꯂꯣꯏ ꯂꯣꯏꯔ ꯂꯣꯏꯔꯀꯥꯟꯗꯗꯤ ꯍꯧꯖꯤꯛꯀꯤ꯫ ꯑ ꯅꯨꯄꯤ ꯑꯁꯦ ꯗꯣꯂꯥꯏꯗ ꯇꯣꯡꯍꯟꯗꯣꯏꯅꯦꯕꯀꯣ ꯅꯨꯄꯥ ꯃꯌꯨꯝ ꯐꯥꯎꯕ꯫ ꯑꯗꯨꯝ ꯃꯤꯟ ꯊꯥꯡꯔꯒ ꯑꯗꯨꯝ ꯗꯗꯨꯣꯂꯥꯏꯗ ꯇꯣꯡꯍꯜꯂꯒ ꯑꯗꯨꯝ ꯆꯠꯇꯣꯏꯅꯤ ꯍꯥꯏꯇꯥꯔꯦ꯫ ꯁꯨꯃꯥꯏꯅ ꯇꯧꯋꯤ ꯑꯩꯈꯣꯏꯒꯤꯁꯤꯗꯤ꯫
ꯑꯣ ꯍꯣꯏ ꯑꯗꯨꯗꯤ ꯑꯩꯈꯣꯏꯒꯤ ꯑꯃꯨꯛ ꯍꯥꯏꯔꯛꯑꯒꯦ ꯑꯩ꯫
ꯑꯥꯎ꯫
ꯑ ꯑꯩꯈꯣꯏꯁꯦ ꯑꯍꯥꯟꯕꯗ ꯆꯦꯜꯂꯒꯅ ꯆꯦꯜꯂꯦ ꯅꯠꯇ꯭ꯔꯒꯅ ꯍꯥꯏꯅ ꯁꯤꯡꯅꯔꯒ ꯍꯥꯏꯅ ꯁꯤꯡꯅꯔꯦ꯫ ꯅꯪ ꯌꯥꯝ ꯂꯥꯡꯉꯦ꯫
ꯊ ꯀꯣꯡꯒꯦ
ꯏꯃꯥꯟꯅꯕꯤ
ꯍꯥꯎ꯫
ꯀꯩꯗꯧꯔꯤꯒꯦ ꯀꯤꯖꯩꯌꯦ꯫
ꯑꯩꯈꯣꯏ ꯃꯅꯛꯇ꯫ ꯌꯥꯝ ꯂꯥꯎꯅ ꯏꯁꯩ ꯈꯣꯉꯛꯑꯦ ꯑꯗꯨꯅ ꯐꯔꯛ ꯇꯥꯔꯦ ꯍꯧꯖꯤꯛꯀꯤꯗꯣ꯫
ꯑꯩꯈꯣꯏꯒꯤꯗ ꯁꯨꯃꯥꯏꯅ ꯇꯧꯋꯦꯕ ꯆꯦꯜꯂꯒꯅ꯫ ꯆꯦꯜꯂꯦ ꯅꯠꯇ꯭ꯔꯒꯅꯅꯦ ꯃꯃꯥ꯫ ꯃꯄꯥꯁꯤꯡꯅ ꯍꯥꯏꯅ ꯁꯤꯡꯅꯔꯒꯅ ꯍꯥꯏꯅ ꯁꯤꯡꯅꯔꯦ ꯑꯗꯨꯃꯥꯏ ꯇꯧꯋꯦꯕꯀꯣ ꯆꯦꯜꯂꯒꯗꯤ ꯅꯨꯄꯤꯒ ꯅꯨꯄꯥꯒꯁꯦ ꯆꯦꯜꯂꯗꯤ ꯑ ꯑꯍꯤꯡꯁꯤꯃ ꯂꯩꯃꯤꯟꯅꯔꯅꯤ ꯑꯗꯨꯗꯨꯒ ꯅꯣꯉꯥꯟꯕꯒ꯫ ꯅꯨꯄꯥ ꯃꯌꯨꯝꯒꯤ ꯑꯍꯜ ꯂꯃꯟꯁꯤꯡ ꯂꯥꯛꯑꯀꯥꯟꯗ ꯅꯨꯄꯤ ꯃꯌꯨꯝꯒꯤ꯫ ꯑꯍꯜ ꯂꯃꯟꯁꯤꯡꯗ ꯈꯣꯏꯔꯝꯕ ꯇꯧꯔꯅꯤ꯫ ꯅꯆꯥꯅꯨꯄꯤꯗꯣ ꯆꯦꯜꯂꯛꯑꯦ ꯑꯗꯨ ꯏꯃꯧ ꯑꯣꯏꯖꯔꯒꯦ ꯍꯥꯏꯔꯅꯤ ꯑꯗꯨꯒ ꯅꯨꯄꯤ ꯃꯨꯝꯁꯤꯅ ꯌꯥ ꯇꯥꯔꯒꯗꯤ ꯁꯨꯃꯥꯏꯅ ꯍꯥꯏꯔꯅꯤ ꯍꯣꯏ꯫ ꯑꯗꯨꯗꯤ ꯊꯤꯟꯕꯤꯔꯛꯑꯣ ꯑꯉꯥꯡꯗꯨꯒꯤ ꯋꯥꯁꯨ ꯈꯤꯇꯪ ꯍꯪꯖꯈꯤꯒꯦ꯫ ꯍꯣꯔꯦꯟ ꯅꯨꯡꯗꯥꯡꯏꯔꯝ ꯊꯤꯟꯕꯤꯔꯛꯑꯣ ꯍꯥꯏ ꯉꯁꯤ ꯆꯦꯠꯂꯒ꯫ ꯍꯌꯦꯡꯒꯤ ꯅꯨꯡꯗꯥꯡꯋꯥꯏꯔꯝꯁꯤꯗ ꯅꯨꯄꯤꯁꯦ ꯊꯤꯟꯗꯣꯛꯈ꯭ꯔꯅꯤꯕ
ꯎꯝ ꯎꯝ꯫
ꯑꯗꯨꯗꯨꯒ ꯈꯔ ꯂꯩꯔꯀꯥꯟꯗ ꯃꯣꯏ ꯃꯁ ꯃꯁꯥ ꯃꯁꯥ ꯌꯥꯅꯔꯒ ꯆꯦꯟꯕ ꯑꯣꯏꯔꯝꯃꯗꯤ ꯋꯥ ꯂꯦꯞꯅꯔꯅꯤ ꯅꯨꯄꯥ ꯃꯌꯨꯝꯒꯤ ꯑꯍꯟ ꯂꯥꯛꯑꯅꯤ꯫ ꯅꯨꯄꯤ ꯃꯌꯨꯝꯒꯤ ꯑꯍꯟꯁꯤꯡꯗꯨꯒ ꯋꯥ ꯂꯦꯞꯅꯔꯅꯤ ꯃꯣꯏꯅ ꯌꯥꯝ ꯊꯨꯅ ꯂꯨꯍꯣꯡꯕ ꯄꯥꯝ ꯇꯥꯔꯒꯗꯤ ꯑꯗꯨꯝ ꯁꯠ ꯁꯠ ꯂ ꯍꯣꯡꯅꯕ ꯁꯤꯜꯂꯅꯤ ꯑꯗꯨꯒ ꯊꯦꯡꯊꯅꯤꯡꯉꯒꯅ ꯑꯗꯨꯒꯤ ꯃꯇꯝꯗ꯫ ꯗ ꯍꯣꯡꯉꯁꯦ ꯆꯍꯤ ꯑꯃ ꯂꯩꯔꯒ ꯍꯣꯡꯉꯁꯦ꯫ ꯑꯅꯤ ꯂꯩꯔꯛ ꯍꯣꯡꯉꯁꯦ ꯍꯥꯏꯅꯅꯤ ꯁꯤꯒꯤ ꯂꯨꯍꯣꯡꯕꯩ ꯃꯇꯝꯁꯤꯗ ꯅꯨꯄꯤꯃꯌꯨꯝꯒꯤ ꯃꯤꯒꯤ ꯋꯥꯅ ꯍꯦꯟꯅ ꯆꯥꯎꯕ ꯍꯦꯜ ꯍꯥꯏꯇꯥꯔꯦ ꯅꯨꯄꯤ ꯃꯌꯨꯝ ꯉꯇꯥꯟ ꯍꯣꯡꯁꯦ ꯍꯥꯏꯔꯗꯤ ꯅꯨꯄꯥ ꯃꯌꯨꯝꯅ ꯌꯦꯠꯄ ꯌꯥꯗꯦ ꯊꯦꯡ ꯍꯣꯡꯁꯦ ꯍꯥꯏꯅ ꯑꯗꯨꯝ ꯅꯨꯄꯤ ꯃꯌꯨꯝꯒꯤ ꯋꯥ ꯑꯗꯨꯝ ꯇꯥꯗꯣꯏꯅꯦꯕ ꯑꯗꯨꯒ꯫ ꯍꯣꯏ ꯃꯣꯏꯁꯦ ꯂꯨꯍꯣꯡꯕꯁꯦ ꯁꯤꯜꯂꯅꯤ ꯂꯨꯍꯣꯡꯕꯁꯦ ꯁꯤꯜꯂꯀꯥꯟꯗ ꯂꯨꯍꯣꯡꯕꯒꯤ꯫ ꯌꯧꯗ꯭ꯔꯤꯀꯥꯟꯗ ꯅꯨꯃꯤꯠ ꯍꯨꯝꯅꯤ ꯋꯥꯠꯂꯤꯀꯥꯟꯗ ꯑꯩꯈꯣꯏꯁꯦ ꯍꯩꯖꯤꯡ ꯄꯣꯠ ꯍꯥꯏꯅ ꯇꯧꯋꯦ꯫
ꯎꯝ ꯎꯝ꯫
ꯍꯖꯤꯡ ꯄꯣꯠꯁꯤꯗ꯫ ꯅꯨꯄꯥ ꯃꯌꯨꯝꯒꯤ ꯃꯤꯈꯩꯁꯤꯅ ꯄꯣꯠ ꯆꯩꯩ ꯃꯌꯥꯝ ꯄꯨꯔ ꯂꯥꯛꯑꯅꯤ ꯑꯆꯥ ꯑꯊꯛ ꯀꯕꯣꯛ ꯑꯗꯨꯝ ꯏꯔꯝꯗꯝꯁꯤꯒꯤ ꯑꯣꯏꯕ ꯊꯥꯏꯅ ꯀꯥꯟꯗꯒꯤ ꯆꯠꯅꯔꯛꯄ ꯀꯕꯣꯛ ꯍꯩꯕꯣꯛ ꯍꯥꯏꯇꯥꯔꯦ ꯑꯗꯨꯒ ꯃꯌꯥꯝ ꯁꯤꯡꯁꯦ ꯂꯩꯀꯥꯏ ꯃꯌꯥꯝ ꯊꯨꯝꯅ ꯂꯥꯛꯑꯀꯥꯟꯗ ꯑꯗꯨꯝ ꯋꯥꯔꯤ ꯋꯥꯇꯥꯏ ꯇꯧꯗꯅ ꯑꯗꯨꯒ ꯀꯩꯅꯥꯗꯨꯅ ꯁꯦꯠꯅꯕ ꯂꯨꯍꯣꯡꯒꯗꯧꯔꯤꯕ ꯅꯨꯄꯤꯗꯨꯅ ꯁꯦꯠꯅꯕ ꯐꯤꯔꯣꯜ ꯑꯗꯨ ꯄꯤꯔꯝꯃꯅꯤꯕ ꯂꯨꯍꯣꯡꯕꯒꯤ ꯂꯩ ꯂꯦꯡꯕ ꯃꯇꯝꯗ ꯁꯦꯠꯅꯕ ꯑꯗꯩ ꯆꯥꯛꯀꯧꯕꯗ ꯁꯦꯠꯅꯕ ꯃꯥꯒꯤ ꯂꯤꯛ ꯈꯨꯖꯤ ꯁꯅꯥ ꯂꯨꯄꯥ ꯂꯣꯏ ꯄꯤꯔꯝꯒꯅꯤ ꯑꯗꯨꯒ ꯑ ꯍꯩꯖꯤꯡꯄꯣꯠꯀꯤ ꯅꯨꯃꯤꯠꯀꯤ ꯅꯨꯡꯗꯥꯡꯋꯥꯏꯔꯝꯁꯤꯗ ꯀꯩꯅꯥꯒꯤ ꯃꯃꯥꯟꯅꯕꯤꯒꯩꯁꯦ ꯂꯣꯏ ꯂꯥꯛꯑꯒ ꯑꯆꯥꯄꯣꯠ ꯆꯥꯃꯤꯟꯅꯗꯣꯏꯅꯦꯕ ꯍꯧꯕꯗꯒꯤ ꯂꯣꯏꯕꯧ ꯊꯥꯏꯅ ꯀꯥꯟꯗꯗꯤ ꯁꯤꯁꯦ ꯑꯗꯨꯝ ꯏꯆꯝ ꯆꯝꯕ
ꯑꯆꯥꯄꯣꯠ
ꯇꯟ ꯍꯧꯔꯒ ꯆꯥ ꯇꯧꯔꯒ ꯑꯗꯩ ꯑꯂꯨ ꯁꯥꯛ ꯇꯧꯔꯒ ꯑꯗꯨꯝ ꯆꯥꯃꯤꯟꯅꯔꯝꯃꯦ ꯑꯗꯣ ꯍꯧꯖꯤꯛꯀꯥꯟꯗꯤ ꯍꯧꯖꯤꯛꯀꯥꯟꯗꯤ
ꯆꯅꯤ ꯑꯃ ꯑꯩꯈꯣꯏꯅ ꯏꯄꯣꯛ ꯅꯨꯃꯤꯠꯇ ꯀꯛꯄꯒꯗꯤꯛ ꯑꯣ ꯎꯝ ꯎꯝ ꯎꯝ
ꯑꯗꯨ ꯀꯛꯅꯔꯅꯤ ꯑꯗꯨꯒ ꯃꯌꯥꯝꯁꯤꯡꯁꯦ ꯌꯥꯝ ꯊꯤꯅ ꯍꯔꯥꯎ ꯍꯔꯥꯎ ꯆꯥꯃꯤꯟꯅꯔꯅꯤ ꯑꯗꯣ ꯀꯩꯅꯥ ꯃꯃꯥꯟꯅꯕꯤ ꯀꯩꯁꯦ ꯍꯧꯖꯤꯛꯇꯤ ꯄꯨꯔꯥ ꯀꯩꯅꯥꯗꯩ ꯍꯦꯟꯅ ꯁꯅꯥ ꯂꯨꯄꯥ ꯍꯥꯞꯄꯒ ꯀꯦꯔꯒ ꯂꯥꯛꯄ ꯃꯌꯥꯝ ꯌꯥꯎꯅꯔꯦꯕ ꯑꯗꯨꯅ ꯀꯩꯅꯥꯒꯤ ꯅꯨꯃꯤꯠꯇꯨꯒꯤ ꯐꯖꯕꯗꯣ ꯃꯥꯡꯍꯟꯕꯒꯤ ꯇꯥꯏꯞꯇ ꯇꯧꯋꯦ ꯑꯗꯨꯅ
ꯎꯝ ꯎꯝ
ꯑꯗꯨ ꯍꯧꯖꯤꯡ ꯄꯣꯠꯁ ꯂꯣꯏꯒꯅꯤ ꯍꯣꯏ ꯍꯩꯖꯤꯡ ꯄꯣꯠꯁꯦ ꯂꯣꯏꯔꯀꯥꯟꯗ ꯅꯨꯃꯤꯠ ꯍꯨꯝꯅꯤ ꯅꯨꯃꯤꯠ ꯑꯃꯗꯤ ꯂꯩꯔꯤꯅꯦ ꯅꯨꯃꯤꯠ ꯍꯨꯝꯅꯤꯃꯨ ꯂꯨꯍꯣꯡꯒꯗꯧꯕ ꯅꯨꯃꯤꯠ ꯍꯨꯝꯅꯤ ꯃꯃꯥꯡ ꯇꯧꯗꯣꯏꯅꯤꯗꯅ ꯑꯗꯨꯒ ꯂꯨꯍꯣꯡꯕ ꯅꯨꯃꯤꯠꯁꯤꯗ ꯑꯌꯨꯛ ꯉꯟꯇꯥꯗ ꯀꯨꯟꯗꯣ ꯂꯦꯡꯉꯅꯤ ꯑꯩꯈꯣꯏꯗꯤ ꯀꯨꯟꯗꯣ ꯍꯨꯛꯅꯩꯗꯅ
ꯎꯝ ꯎꯝ ꯎꯝ ꯍꯨꯛꯅꯩ
ꯗ ꯀꯨꯟꯗꯣꯜ ꯂꯦꯡꯕꯁꯤꯗ ꯀꯩꯅꯥꯒꯤ ꯅꯥꯀꯟꯗ ꯀꯩꯅꯥꯒꯤ ꯃꯆꯟꯅꯨꯄꯤ ꯃꯅꯥꯎꯅꯨꯄꯤ ꯍꯥꯏꯇꯥꯔꯦꯀꯣ ꯃꯥꯅ ꯍꯟꯕ ꯍꯥꯏꯇꯥꯔꯦ ꯃꯃꯥꯟꯅꯕꯤ ꯑꯣꯏꯔꯁꯦ ꯑꯃꯃꯝ ꯐꯝꯃꯅꯤ ꯅꯥꯀꯟꯗ ꯑꯗꯨꯒ ꯀꯨꯟꯗꯣꯁꯦ ꯂꯦꯡꯉꯅꯤ ꯅꯨꯄꯥꯗ ꯑꯃ ꯍꯨꯛꯅꯕ ꯑꯗꯨꯒ ꯅꯨꯄꯥꯗꯨꯅ ꯑꯃꯛ ꯃꯉꯣꯟꯗ ꯍꯨꯂꯛꯅꯕ ꯀꯨꯟꯗꯣ ꯂꯦꯡꯕꯁꯦ ꯌꯥꯝꯅ ꯄꯨꯛꯅꯤꯡ ꯅꯨꯡꯁꯤꯕ ꯃꯤꯀꯨꯞ ꯑꯃ ꯑꯣꯏꯌꯦ ꯃꯤꯁ ꯅꯨꯄꯤꯁꯤꯡꯒꯤ ꯑꯗꯨꯗꯨꯅ ꯉꯁꯤ ꯅꯨꯃꯤꯠꯁꯤꯃꯗꯤ ꯑꯩꯁꯦ ꯊꯥꯗꯣꯛꯑꯗꯕꯅꯤꯀꯣ ꯑꯩꯒꯤ ꯅꯨꯡꯁꯤꯕꯁꯦ ꯑꯩꯒꯤ ꯅꯨꯄꯥꯁꯤꯗ ꯄꯤꯔꯗꯕꯅꯤꯀꯣ ꯀꯥꯏꯅ ꯑꯗꯨꯃꯥꯏꯅ ꯈꯜꯂꯒ ꯂꯦꯡꯅꯕꯩ ꯐꯖꯅ ꯐꯖꯟꯅ ꯐꯤꯖꯦꯠ ꯂꯩ ꯅꯥꯟꯅ ꯑꯗꯨꯒ ꯃꯥꯏꯊꯣꯡꯒꯁꯦ ꯌꯥꯝ ꯊꯤꯅ ꯐꯖꯅ ꯃꯀꯥ ꯂꯥꯝꯅ ꯂꯦꯡꯉꯒ ꯆꯠꯂꯅꯤ ꯀꯨꯣꯟꯗꯣꯜ ꯂꯦꯡꯕꯁꯦ ꯑꯌꯨꯛꯇ ꯑꯗꯨꯒ ꯀꯨꯟꯗꯣ ꯂꯦꯡꯕ ꯍꯦꯛ ꯂꯣꯏꯕꯒ ꯃꯣꯏꯒꯤ ꯏꯃꯨꯡꯗ ꯂꯩꯔꯤꯕ ꯀꯩꯅꯥꯗꯨꯒꯤ ꯏꯃꯨꯡꯗ ꯂꯩꯔꯤꯕ ꯃꯤꯁꯤꯡ ꯆ ꯆꯥꯛ ꯂꯣꯏ ꯆꯥꯃꯤꯟꯅꯅꯤ ꯃꯄꯥꯗ ꯆꯥꯛ ꯏꯟꯒꯅꯤ ꯃꯄꯥꯅ ꯃꯆꯥꯅꯨꯄꯤꯗ ꯆꯥꯛ ꯏꯟꯒꯅꯤ ꯃꯃꯥꯅꯁꯨ ꯏꯟꯒꯅꯤ ꯑꯗꯨꯒ ꯃꯆꯥꯅꯨꯄꯤꯅ ꯃꯃꯥꯗꯁꯨ ꯑꯃꯨꯛ ꯏꯟꯒꯅꯤ ꯑꯗꯨꯃꯥꯏꯅ ꯇꯧꯔꯅꯤ ꯃꯆꯤꯟ ꯃꯅꯥꯎꯁꯤꯡ ꯆꯥꯛ ꯏꯟꯅꯔꯒ ꯌꯥꯝ ꯊꯤ ꯅꯨꯡꯁꯤꯅ ꯉꯁꯤꯒꯤ ꯆꯥꯛꯂꯦꯟꯁꯤꯅ ꯑꯔꯣꯏꯕ ꯆꯥꯛꯂꯦꯟꯅꯤꯀꯣ ꯑꯩꯒꯤ ꯏꯃꯨꯡꯁꯤꯗ ꯅꯪꯅ ꯑꯩꯒꯤ ꯏꯆꯥ ꯑꯣꯏꯅ ꯑꯇꯣꯞꯄ ꯁꯥꯒꯩ ꯑꯣꯟꯗ꯭ꯔꯤꯉꯩꯗ ꯆꯥꯗꯣꯏ
ꯆꯥꯗꯣꯏꯁꯦ ꯍꯥꯏꯔꯒ ꯅꯨꯄꯤꯅ ꯀꯞꯄꯁꯨ ꯌꯥꯎꯋꯦ ꯍꯔꯥꯎ ꯍꯔꯥꯎ ꯆꯥꯃꯤꯟꯅꯕꯁꯨ ꯌꯥꯎꯋꯦ꯫
ꯑꯗꯨ ꯂꯣꯏꯔꯅꯤ ꯑꯗꯨꯒ ꯍꯣꯏ ꯅꯨꯡꯗꯥꯡ ꯋꯥꯏꯔꯝꯁꯤꯗ ꯎꯝ ꯕꯣꯔꯗ